ꯎꯝ ꯍꯣꯏ꯫ ꯍꯜꯂꯣ꯫
ꯍꯧꯖꯤꯛꯀꯤꯗꯨ ꯌꯥꯗꯦ ꯗꯨ ꯀꯩꯒꯤꯅꯣ꯫
ꯑꯩꯅ ꯑꯣꯟꯅ ꯇꯩꯅ ꯅꯝꯖꯜꯂꯨꯔꯕ ꯃꯣꯏ ꯀꯣꯏꯁꯟ ꯈꯔ ꯍꯪꯉꯦꯕ ꯑꯗꯨ ꯈꯨꯝꯕꯗ ꯁꯣꯏꯒ꯭ꯔꯕ꯫ ꯀꯩꯅꯣꯃ ꯅꯪ ꯃꯅꯤꯄꯨꯔ ꯉꯥꯡꯈꯤꯕ꯭ꯔꯥ ꯍꯪꯕ ꯑꯩꯅ꯫ ꯉꯥꯡꯈꯤ ꯈꯨ ꯀꯦꯟꯁꯦꯟ ꯆꯠꯈ꯭ꯔꯕꯣ
ꯎꯟ ꯂꯣꯏꯔꯦꯍꯦ ꯑꯗꯨꯏꯗꯨ ꯋꯥꯔꯤ ꯍꯦꯛ ꯁꯥꯕ ꯂꯣꯏꯕꯒ ꯃꯣꯏꯟ ꯀꯣꯏꯁꯅꯗꯣ ꯑꯗꯨꯝ ꯉꯕꯔ꯭ꯕ ꯅꯨꯡꯇꯤꯒꯤ
ꯎꯟ ꯆꯞ ꯃꯅꯥꯕ ꯀꯣꯏꯁꯅꯗ ꯀꯣꯏꯟꯗ ꯃꯉꯥ ꯇꯥꯔꯨꯛ ꯎꯟ ꯆꯞ ꯃꯥꯅꯕ ꯀꯣꯏꯁꯅꯤꯗ ꯑꯗꯨꯝ ꯑꯣꯞꯁꯣꯟ ꯆꯞ ꯃꯟꯅꯅ ꯈꯨꯝꯃ ꯂꯩꯗꯣꯏꯕ
ꯎꯝ
ꯗꯨꯅꯤ
ꯎꯝ
ꯀꯩ ꯍꯥꯏꯅꯣ
ꯊꯔꯣꯏ ꯀꯥꯉꯧꯗꯨꯗꯤ ꯄꯤꯗꯔ꯭ꯕꯣ
ꯃꯀꯨꯗꯨ ꯌꯦꯟꯗ ꯄꯤꯖꯣ ꯌꯥꯗꯔꯣ
ꯑꯩꯅꯥ ꯉꯥꯁꯥꯏ ꯀꯩꯅꯣꯗ ꯗꯨꯁꯕꯤꯟꯒꯤꯗ ꯂꯣꯏꯟ ꯍꯄꯆꯤꯅꯒꯔꯤꯃꯤ ꯃꯥꯀꯨꯗꯨ ꯉꯥꯛꯇꯗꯤ ꯄꯤꯖꯕ ꯌꯔꯃꯣꯏꯟ ꯂꯣꯏꯅ
ꯌꯥꯏꯍꯦ ꯑꯗꯨꯁꯨ ꯌꯥꯕꯅꯤ ꯑꯗꯨꯝ
ꯃꯆꯥ ꯖꯤꯡꯁꯤꯕꯨꯗꯤ ꯂꯣꯏꯅ ꯞꯤꯖꯒ꯭ꯔꯦ
ꯎꯝ ꯆꯦꯂꯒꯤꯎꯟ ꯋꯥꯠꯄꯩꯅꯤ ꯃꯣꯏꯅ ꯀꯟꯒꯤ ꯑꯥꯉꯧꯕꯗꯨ ꯈꯪꯗꯦ ꯍꯥꯌꯦ
ꯌꯦꯔꯨꯝꯂꯣ
ꯎꯝ
ꯈꯪꯗꯦ ꯑꯈꯣꯏ꯫ ꯍꯧꯖꯤꯛꯐꯥꯎꯗꯤ ꯆꯥꯔꯤ
ꯅꯣꯏꯗꯤ ꯀꯥꯏ ꯂꯧꯔꯨꯏꯕ
ꯂꯩꯔꯛꯄꯅꯦ ꯑꯌꯨꯛꯇ ꯐꯨꯠꯄ ꯆꯕꯒꯤ
ꯅꯍꯥꯟ ꯅꯣꯡꯃ ꯐꯨꯠꯂ ꯆꯥꯕꯥ ꯍꯥꯎꯇꯦꯅꯦ ꯃꯥꯔꯨꯝ ꯀꯣꯀꯄꯤꯗꯣ ꯕꯦꯔꯦ ꯂꯥꯎꯔꯕꯣ
ꯎꯟ ꯑꯗꯨꯒ ꯀꯩꯅꯣꯗꯤ ꯍꯥꯎꯏ ꯌꯦꯔꯨꯝ ꯍꯧꯔ ꯆꯕꯗꯨꯗꯤ
ꯇꯧꯕꯩ ꯇꯌꯄ ꯇꯧꯏꯕ ꯄꯂꯥꯁꯇꯤꯀꯤ ꯇꯌꯄ ꯇꯧꯔꯒꯅꯦ ꯖꯨꯔ ꯇꯨꯝꯕꯩ ꯇꯌꯄ ꯇꯧꯕꯗꯨ
ꯎ
ꯇꯤꯀꯦꯠ ꯀꯈꯔ꯭ꯕꯣ
ꯎꯝ ꯀꯠꯈ꯭ꯔꯦ ꯍꯥꯏꯌꯦ ꯇꯥꯉꯥ ꯃꯥꯉꯥꯒꯤ ꯇꯥꯉꯥ ꯃꯉꯥ ꯄꯩꯈꯥ ꯂꯧꯕ ꯇꯥꯔꯨꯛ ꯍꯥꯏꯕꯔ ꯀꯩꯅꯣ
ꯊꯥ ꯑꯍꯨꯝ ꯂꯩꯗꯣꯢꯕ ꯑꯗꯨꯒ
ꯈꯪꯗꯦꯗ ꯃꯣꯏ ꯑꯤꯟꯇ꯭ꯔꯟ ꯇꯧꯕ ꯈꯣꯠꯄꯒꯤ ꯋꯥꯝ ꯍꯥꯏꯕꯅꯦ ꯈꯪꯗꯦ ꯑꯩ ꯃꯔꯣꯟ ꯃꯔꯤꯗꯣ
ꯃꯣꯏ ꯂꯣꯏꯒ꯭ꯔꯗꯤ ꯄꯨꯀꯣꯝꯗꯤ ꯀꯣꯝꯃꯅꯤ
ꯀꯣꯝꯃꯅꯤ ꯑꯗꯨꯕꯨꯗꯤ
ꯑꯤꯟꯍ꯭ꯔꯟ ꯇꯧꯔꯦ ꯃꯁꯥ ꯃꯁꯥꯏ
ꯃꯣꯏ ꯑꯟꯇ꯭ꯔꯟꯗꯣ ꯃꯣꯏꯒꯤꯅꯦ ꯒꯣꯔꯃꯦꯟꯒꯤ ꯑꯨꯝ ꯍꯣꯏꯄꯤꯇꯥꯜ ꯑꯃꯗ ꯇꯧꯒꯗꯕꯅꯦ ꯍꯥꯏ ꯍꯥꯏꯕ꯭ꯥꯔ ꯀꯧꯅꯣꯝ ꯍꯥꯏ ꯒꯋ꯭ꯥꯟꯦ-ꯃꯦꯟ ꯇꯥꯗꯦꯗ
ꯀꯩꯒꯤ ꯃꯣꯏ ꯄꯤꯗꯕ
ꯄꯤꯗꯕ꯭ꯔ ꯈꯪꯗꯦ
ꯑꯦ ꯑꯄꯤꯛꯀꯤꯁꯨ ꯅꯍꯥꯟꯃꯨꯛ ꯇꯧꯏꯗꯣ ꯈꯣꯏ ꯑꯄꯤꯛꯀꯤꯁꯨ ꯅꯍꯥꯟꯃꯨꯛ ꯇꯧꯏꯗꯨꯗꯤ
ꯑꯥ ꯑꯗꯨꯒꯤꯗꯨꯅꯥꯅꯦ ꯃꯒꯤꯗꯨꯅꯅꯦ ꯃꯣꯏꯒꯤꯗꯨꯅ ꯏꯟꯇꯔ꯭ꯟ ꯅꯠꯇꯦꯗꯅ ꯃꯣꯏꯒꯤꯗꯤ ꯑꯦꯛꯁꯄꯤꯔꯦꯟꯁ ꯇꯥꯟꯕꯒꯤ ꯅꯠꯇ꯭ꯔ ꯃꯅꯤꯗ ꯑꯗꯨꯝ ꯃꯅꯤꯄꯨꯔꯗ ꯇꯧꯔꯁꯨ ꯌꯥꯏ ꯍꯥꯏꯕ ꯑꯗꯨꯒꯤ ꯇꯧꯕꯅꯦ ꯃꯣꯏ ꯁꯨꯇꯤ ꯊꯥꯕꯗꯨꯗ
ꯑꯨꯝ ꯌꯨꯝꯗꯤ ꯁꯥ ꯂꯣꯏꯔꯕꯣ ꯈꯥ ꯗꯥꯔꯤ ꯗꯨꯗꯤ
ꯗꯥꯔꯤ ꯗꯨꯗꯅꯦ ꯂꯣꯏꯁꯟꯂꯤꯁꯦ ꯉꯁꯤ
ꯃꯅꯤꯡꯒꯤꯅ ꯀꯔꯝ ꯀꯥꯟꯗ ꯃꯈꯣꯡ ꯊꯗꯣꯏꯕ
ꯃꯈꯥꯊꯪꯕ ꯃꯅꯦ ꯃꯈꯥ ꯊꯪꯕꯗꯨꯔꯣ ꯃꯅꯤꯡꯒꯤ ꯅꯠꯇꯦ ꯃꯈꯥ
ꯍꯣꯏ
ꯊꯪꯕꯗꯣ ꯂꯩꯕꯥꯛ ꯍꯥꯟꯅ ꯇꯧꯗꯣꯏꯅꯦꯕ ꯂꯩꯕꯥꯛ ꯇꯧꯅꯕꯗꯣ ꯍꯌꯦꯡ ꯍꯥꯏꯅꯗꯣꯏ ꯑꯣꯏꯔꯝꯒꯅꯤ
ꯀꯌꯥꯝ ꯂꯨꯅ ꯇꯧꯋꯤꯅꯣ ꯑꯗꯨꯗꯤ
ꯐꯨꯠ ꯃꯉꯥ ꯃꯈꯥꯏ ꯃꯨꯛ ꯇꯧꯒꯅꯤ ꯗꯨ ꯂꯨꯕꯗꯣ
ꯗꯨꯏ ꯌꯦꯟꯒꯣꯟꯗꯤ ꯊꯝ ꯌꯥꯔꯦꯏꯅꯦꯀꯣ
ꯌꯥꯔꯔꯣꯏ ꯑꯗꯨꯅꯦ ꯌꯦꯡꯒꯣꯟ ꯀꯩꯀꯥ ꯂꯣꯏ ꯁꯤꯗꯣꯛꯑꯗꯣꯏꯅꯦ
ꯃꯅꯤꯡꯗ ꯊꯝꯕꯝꯗꯤ ꯂꯩꯇ꯭ꯔꯕꯣ
ꯂꯩꯇꯦꯗ ꯃꯅꯤꯡ ꯇꯥꯟꯅ ꯀꯥꯏ ꯊꯝꯃꯨꯗꯣꯏꯅꯣ ꯊꯝꯕꯝꯁꯨ ꯂꯩꯇꯦꯃꯅꯤꯡꯗ ꯑꯝꯇ ꯊꯨꯟ ꯂꯩꯕꯝꯐꯧ ꯂꯩꯇꯦ ꯃꯅꯤꯡ ꯀꯥꯡꯕꯨꯖꯦ ꯇꯟꯂꯦ ꯌꯥꯝꯅ
ꯌꯥꯝ ꯃꯣꯠꯂꯦ ꯈꯨꯃꯣꯠ ꯑꯃ
ꯑꯨꯝ
ꯑꯩꯗꯤ ꯃꯣꯏ ꯃꯅꯤꯡꯒꯤꯗꯣ ꯆꯥꯛ ꯆꯕ ꯆꯪꯕꯗꯣ ꯍꯪꯒꯣꯏ ꯍꯥꯏꯕ
ꯇꯟꯂꯦ
ꯎꯝ
ꯃꯅꯝ ꯑꯃ ꯊꯣꯛꯄꯅꯦꯕ
ꯅꯥꯕꯨ ꯅꯥꯗꯦꯗ ꯌꯥꯝ ꯀꯜꯂꯦ
ꯍꯌꯦꯡ ꯂꯣꯢꯔꯒꯗꯤꯑꯗꯨꯝ ꯑꯈꯣꯏꯗꯤ ꯂꯪꯇꯔ꯭ꯤꯛ ꯂꯪꯉꯒ ꯂꯩꯅꯤꯗ ꯏꯁꯥꯒꯤ ꯑꯗꯨꯝ ꯀꯦꯔꯒ ꯑꯗꯨꯝ ꯂꯩꯒꯤꯅꯦꯕ
ꯀꯩꯗꯧꯔꯤꯅꯣ ꯈꯪꯗꯦ
ꯂꯣꯢ ꯃꯣꯠꯂꯤ ꯕꯟꯗ ꯂꯩꯕꯥ ꯅꯨꯃꯤꯠꯇꯅ ꯃꯅꯥ
ꯅꯥꯕꯅꯤ ꯆꯥꯃꯤꯟꯅꯧ ꯌꯥꯗꯔꯣ ꯀꯩꯗꯧꯕꯩ ꯇꯣꯉꯥꯟ ꯇꯣꯉꯥꯟ ꯆꯥꯏꯅꯣ ꯌꯨꯝ ꯀꯩ ꯅꯥꯟ ꯁꯥꯔꯅꯤ ꯌꯦꯡꯉꫭ
ꯎꯝ ꯑꯁꯦꯡꯕꯒꯤꯅꯤ
ꯅꯥꯕꯥꯅꯤ ꯄꯩꯁꯥꯗꯨꯅ ꯑꯗꯨꯝ ꯑꯩꯗꯤ ꯌꯦꯡ ꯑꯃꯁꯦ ꯁꯨꯡꯂꯩ ꯂꯩꯕꯤ ꯔꯝꯃꫭꯏ
ꯎꯝ
ꯄꯩꯁꯥ ꯊꯣꯛꯑꯕꯅꯦꯅ ꯃꯥꯁꯨ ꯌꯨꯝꯗ ꯂꯩꯕ ꯇꯟꯕꯩꯅꯦ ꯊꫭꯛꯑꯁꯨ ꯊꫭꯛꯇꯔꯥꯁꯨ ꯑꯗꯨꯝ ꯊꫭꯛꯏꯗꫭ
ꯃꯥꯅꯤ
ꯎꯔꯤ ꯃꯌꯥꯝꯗꯨ ꯇꯧꯔꯤ ꯃꯌꯥꯝꯗꯨ ꯑꯗꯨꯝ ꯃꯥꯏ ꯇꯧ ꯍꯥꯏꯕ ꯅꯪꯁꯨ ꯀꯥꯏꯗꯩ ꯃꯅꯤꯡꯗ ꯆꯪꯂꯤꯗꫭ ꯍꯪꯒꫭꯏꯌꯦ ꯌꯥꯝꯅ
ꯇꯟꯂꯤ ꯍꯦ ꯑꯩ ꯅꫭꯡꯒ ꯆꯨꯗꯔꯗꯤ ꯈꯔ ꯐꯩ ꯅꫭꯡꯒ ꯆꯨ ꯔꯗꯤ ꯇꫭꯏꯂꯦꯠ ꯆꯪꯕ ꯌꯥꯝ ꯇꯟꯂꯦ ꯍꯥꯏꯕ ꯃꯌꯦꯡ ꯃꯌꯦꯡ ꯆꯠꯂꯦ ꯑꯗꯒꯤꯅꯦ ꯅꯥꯟꯕꯁꯨ ꯅꯥꯜꯂꯣꯏꯕ ꯇꯣꯏꯂꯦꯠꯁꯦ ꯀꯩꯒꯤꯅꯣ ꯍꯥꯏꯀꯟꯗꯅꯦ ꯃꯅꯤꯡꯒꯤ ꯑꯁꯤꯒꯤ ꯃꯇꯦꯛꯁꯦ ꯆꯠꯄꯁꯦ ꯂꯩꯈꯣꯝ ꯂꯩꯅꯥꯡ ꯊꯣꯛꯑꯕꯅꯤꯅ ꯃꯅꯨꯡꯗ ꯆꯪꯁꯟꯕꯗ ꯂꯣꯏ ꯃꯣꯠꯂꯦꯗꯅ
ꯎꯝ
ꯑꯗꯨꯅ ꯌꯥꯗꯦ ꯍꯥꯏꯕ ꯏ ꯇꯜꯂꯦꯕ ꯗꯨꯅ꯫
ꯍꯣꯏ ꯑꯗꯨꯅꯦ ꯑꯁ
ꯍꯅꯤꯡꯅꯤ ꯃꯤ ꯀꯨꯟ ꯀꯨꯟꯊ꯭ꯔꯥ ꯐꯥꯏꯔꯒꯕꯨ꯫ ꯑ ꯃꯤ ꯑꯃꯅ ꯁꯦꯡꯕꯖꯨ ꯉꯝꯄꯣꯟꯇꯦ
ꯀꯣꯟꯅ ꯐꯦꯡꯉꯤꯔ ꯐꯦꯡꯗꯔꯤꯔ ꯒ꯭ꯌꯥꯟ ꯇ ꯃꯆꯤꯛ ꯃꯆꯪꯑꯣꯏ ꯍꯪꯒꯣꯏꯗ꯫
ꯑꯗꯨꯅꯤ꯫
ꯏꯁ ꯀꯣꯟ ꯐꯦꯡꯉꯁꯨꯨ ꯃꯅꯤꯡꯗꯩ ꯎꯠ ꯈꯔ ꯂꯩꯕꯥꯛ ꯇꯧꯔ ꯐꯦꯡꯕ ꯀꯨꯏꯔꯦꯕ ꯏꯁꯤꯡꯗꯨꯅ ꯃꯤꯅ ꯈꯣꯡ ꯍꯥꯝꯃꯨꯕꯩ ꯀꯩꯅꯣ ꯀꯟꯕꯗꯣ ꯀꯟꯖꯤꯜꯂꯦ ꯑꯃꯖꯨ ꯀꯟꯖꯤꯜꯂꯦ꯫ ꯍꯪꯒꯣꯏꯗ꯫
ꯑꯩꯈꯣꯏꯒꯤꯗꯤ ꯈꯥꯡ ꯅꯨꯡ ꯀꯔꯤ ꯀꯔꯥ ꯒꯥꯗꯣ ꯑꯈꯣꯏꯗꯤ ꯑꯃꯨꯕ ꯃꯆꯦꯠ ꯑꯃꯕꯧ ꯄꯛꯇꯕꯅꯤ ꯍꯩꯅꯗꯦ ꯍꯥꯏꯕ ꯑꯩꯈꯣꯏꯖꯨ ꯏꯁꯥꯅ꯫
ꯃꯣꯏꯗ ꯆꯥꯛ ꯏꯟꯖꯥꯡ ꯁꯨꯡ ꯆꯥ ꯆꯥꯅꯤꯡꯗꯦ꯫
ꯃꯣꯏꯃꯛ ꯃꯉꯥꯏꯔꯦ ꯃꯣꯠꯂꯒ ꯂꯩꯔꯤꯖꯦ ꯍꯧꯖꯤꯛ꯫
ꯅꯣꯏ ꯁꯥ ꯂꯣꯏꯔꯗꯤ ꯀꯤꯁꯨ ꯁꯥꯠ ꯍꯩꯔꯅꯤꯗ꯫
ꯎꯝ ꯁꯥꯔꯅꯤ꯫
ꯃꯣꯏꯗꯤ ꯃꯄꯥꯝꯗ ꯂꯩꯇꯕꯅꯤꯅ ꯅꯛꯄꯗ ꯂꯩꯕꯅꯤꯅ
ꯂꯩ꯫ ꯃꯣꯏꯗꯣ ꯍꯧꯖꯤꯛꯁꯨ ꯑ ꯅꯔꯦꯟ ꯀꯣꯟꯖꯤꯟꯗ ꯌꯨꯝ ꯑꯆꯧꯕ ꯑꯃ ꯁꯥ ꯂꯩꯈꯔꯕꯅꯤ ꯃꯊꯛ ꯃꯈꯥ꯫
ꯃꯣꯏꯅ ꯑꯃꯨꯛ ꯃꯅꯤꯡ ꯁꯨꯝ ꯆꯪꯒꯤꯗꯣꯏꯅꯤ꯫
ꯑꯗꯨꯕꯨꯗꯤ ꯍꯌꯦꯡ ꯂꯝꯕꯤꯗꯣ ꯁꯥꯡꯅ ꯂꯩꯕ ꯌꯨꯝ ꯖꯤꯡꯖꯦ ꯐꯖꯔꯛ ꯀꯥꯟꯗ ꯂꯣꯏ ꯐꯖꯗꯣꯏꯅꯤ ꯈꯣꯏꯒꯤꯗꯤ ꯌꯦꯡꯕꯗ ꯌꯥꯝ ꯐꯖꯕ ꯑꯣꯏꯅꯤꯕ ꯍꯥꯏꯕ꯫ ꯃꯩ ꯃꯛꯇ ꯊꯥꯜꯂꯦ ꯈꯜꯂꯣ ꯏꯃꯣꯏꯅꯨꯒꯤ ꯑꯗꯨꯁꯨ ꯐꯖꯗꯣꯏꯅꯦꯕ ꯏꯁꯇꯔꯦꯠ ꯇ ꯂꯣꯏꯅ ꯂꯩꯔꯛꯀꯗꯣꯏꯅꯤꯅ꯫
ꯈꯪꯗꯦꯗ ꯐꯖꯗꯣꯏꯔ ꯊꯤꯗꯣꯏꯔ꯫
ꯐꯖꯅꯤ ꯐꯖꯅꯤ ꯐꯖꯕꯩꯗꯤ ꯂꯣꯏ ꯐꯖꯅꯤ꯫ ꯐꯖꯅꯦꯕ꯫ ꯍꯧꯖꯛ ꯑꯩꯈꯣꯏꯒꯤꯖꯨ ꯏꯁꯇꯤꯌꯥꯔꯗ ꯍꯥꯞꯄꯛꯄ ꯃꯇꯝꯗꯅꯦ ꯐꯖꯔꯦ ꯍꯥꯏꯕꯗꯤꯅꯦ ꯃ ꯃꯐꯝꯗꯣ ꯃꯌꯥꯏꯒꯤ ꯑꯗꯨꯃꯥꯏꯅ ꯑꯈꯣꯏꯒꯤ ꯃꯣꯏꯒꯤ ꯃꯣꯏꯒꯤꯗꯤ ꯃꯥꯡꯒꯣꯟꯗꯩ ꯀꯥꯈꯠꯈꯤꯕꯩꯗꯣ ꯄꯤꯛꯇꯔꯨ ꯄꯤꯛ ꯏ ꯗꯅ ꯏꯁꯇꯤꯌꯥꯔꯗꯣ ꯑꯩꯈꯣꯏꯒꯤꯅ ꯃꯣꯏ ꯑꯗꯨꯗꯒꯤ ꯃꯨꯛ ꯐꯨꯠ ꯑꯅꯤ ꯑꯍꯨꯝ ꯄꯥꯛꯊꯣꯔꯛ ꯏ ꯗꯅ ꯑꯗꯨꯅ ꯌꯥꯝ ꯄꯥꯛꯑꯦꯕ ꯌꯦꯡꯕꯗ ꯑꯗꯩ ꯏꯁꯇꯤꯌꯥꯔꯗꯨꯁꯨ ꯌꯥꯝ ꯅꯦꯝꯅ ꯀꯥꯏꯑꯕ ꯑꯩꯈꯣꯏꯒꯤꯗꯤ ꯈꯨꯊꯥꯟ ꯑꯅꯤ ꯑꯝ ꯊꯧꯕꯤꯌꯨ ꯐꯖꯩꯑꯕ ꯑꯗꯨꯕꯨꯗꯤ꯫ ꯀꯥ ꯁꯥꯖꯤꯠꯅ ꯍꯥꯏꯅꯤ ꯅꯣꯏ ꯁꯤꯝꯖꯦ ꯁꯥꯂꯣꯏꯔꯀꯥꯟꯗ ꯀꯌꯥꯝ ꯐꯖꯒꯦ ꯌꯦꯡꯉꯣꯅ꯫
ꯀꯅꯥꯅ꯫
ꯀꯥ ꯁꯟꯖꯤꯠꯅ꯫
ꯀꯩꯒꯤ꯫
ꯍꯨꯝ
ꯀꯩꯒꯤꯅꯣꯖꯦ꯫
ꯍꯥꯏꯕꯗꯤ ꯃꯣꯏꯒꯤ ꯇꯧꯔꯤꯗꯨꯒ ꯑꯩꯈꯣꯏꯒꯤꯗꯨ ꯃꯥꯅꯗꯔꯦꯗꯅ ꯃꯣꯏ ꯃꯥꯃꯥꯢꯑꯣꯏꯒꯤ ꯎꯝ ꯌꯨꯝꯗꯤ ꯌꯦꯡꯕꯝ ꯈꯪꯗꯕꯅꯤ꯫
ꯃꯣꯏꯁꯨ ꯁꯥꯒꯠꯄ ꯌꯥꯔꯦꯗ ꯑꯕꯨꯡ ꯍꯣꯏ
ꯎꯝ꯫
ꯃꯇꯝꯗꯣ ꯌꯥꯔꯕꯅꯤꯅ꯫
ꯑꯉꯥꯡꯃꯆꯥꯒ ꯆꯞ ꯃꯥꯅꯔꯤ ꯏꯕꯨꯡꯉꯣ꯫ ꯉꯔꯥꯡ ꯂꯨꯄꯥ ꯆꯃ ꯑꯃ ꯃꯐꯝ ꯃꯥꯔꯟ ꯈꯪꯗꯥꯃꯩ ꯃꯪꯍꯟꯈꯔ꯭ꯕꯅꯤ
ꯀꯔꯤꯒꯤ
ꯐ ꯃꯗꯣ ꯉꯥꯔꯟ ꯑꯦꯁꯤꯪ ꯂꯩꯕ ꯇꯣꯀꯨꯕ ꯁꯣꯔꯣꯛꯇ ꯑꯗꯥ ꯑꯦꯁꯤꯡ ꯂꯧ ꯊꯣꯛꯄꯗꯨꯗ ꯑꯩꯅꯥ ꯑꯩꯒꯤꯁꯨ ꯂꯤꯃꯁꯤꯗꯨ ꯂꯨꯞ ꯆꯥꯃꯩ ꯂꯩꯔꯀ ꯑꯣ ꯍꯥꯌꯕ ꯑꯗ ꯃꯃꯥꯌꯥꯏ ꯒꯤꯖꯨ ꯀꯣꯡ ꯀꯥꯋ꯭ꯗꯣ ꯂꯨꯄꯥ ꯌꯥꯡꯈꯩꯒꯤ ꯂꯩꯕꯤꯔꯛ ꯑꯣ ꯑꯗꯣ ꯀꯩꯒꯨꯝꯕ ꯊꯔꯣꯏ ꯊꯣꯛ ꯑꯝꯃꯗꯤ ꯊꯔꯣꯌ ꯀꯧꯇꯥ ꯑꯃꯇ
ꯑꯉꯥꯡꯒꯤ ꯇꯨꯞ ꯂꯩꯔꯦ ꯃꯗꯤ
ꯂꯩ ꯑꯉꯟ ꯃꯆꯒ ꯆꯞ ꯃꯅꯩ
ꯀꯣꯛ ꯀꯔꯤꯅꯣ ꯑꯃ
ꯃꯩ ꯀꯣꯂꯦꯒ ꯆꯠꯂꯤꯁꯤꯟ ꯂꯣꯏꯔꯦ ꯀꯩꯃꯠ ꯊꯣꯀꯞ ꯃꯇꯦ ꯊꯣꯉꯟ ꯊꯣꯛꯄ ꯟꯇꯦ ꯂꯤꯂꯗꯤ ꯌꯦꯡꯕ ꯅꯥꯇꯦ꯫ ꯊꯕꯛ ꯑꯃ ꯆꯣꯡꯕ ꯅꯥꯇꯦ꯫ ꯀꯦꯝ ꯍꯩꯇꯦ ꯍꯥꯌꯕ ꯀꯥꯃꯥꯏ ꯇꯧꯗꯣꯏꯅꯣ ꯈꯪꯗꯦ